ꯑ ꯎꯝ ꯀꯩꯗꯧꯔꯤꯅꯣ
ꯍꯥꯎ
ꯀꯩꯗꯧꯔꯤꯅꯣ
ꯀꯩꯁꯨ ꯇꯧꯗꯦꯗ ꯁꯨꯝ ꯐꯝꯃꯒ ꯂꯩꯌꯦ ꯅꯪꯗꯤ
ꯆꯥꯔ ꯂꯩ
ꯑꯣ ꯆꯥꯛ ꯆꯥꯔꯤꯔꯣ
ꯍꯣꯏ
ꯑꯣ ꯀꯩ ꯍꯤꯟꯖꯥꯡ
ꯎꯝ ꯊꯔꯣꯏ
ꯑꯣ ꯑꯩꯈꯣꯏꯅ ꯆꯥꯗꯕ ꯏꯟꯁꯥꯡꯅꯤꯅꯦ ꯑꯗꯨꯗꯤ ꯄꯥꯏꯌꯨꯀꯣ
ꯍꫭꯍꯦꯏ ꯎꯝ
ꯀꯅꯥ ꯀꯅꯥ ꯂꯩꯕꯅꯣ
ꯎꯝ ꯑꯩꯈꯣꯏ ꯃꯤ ꯌꯥꯝ ꯂꯩꯗ ꯆꯥꯔꯕꯣ ꯅꯪꯗꯤ
ꯑꯩ ꯆꯥꯔꯦ
ꯀꯔꯤ ꯃꯊꯦꯜ ꯆꯥꯔꯕꯣ
ꯑꯩ ꯕꯤꯟꯁ ꯆꯥꯏꯌꯦ
ꯑꯣ
ꯉꯁꯤꯗꯤ ꯀꯩ ꯊꯕꯛ ꯆꯠꯇꯣꯏꯅꯣ
ꯑꯩ ꯑꯗꯨꯝ ꯌꯨꯝꯗ ꯂꯩꯔꯅꯤꯗ
ꯌꯥꯝ ꯅꯨꯡꯉꯥꯏꯀꯣ ꯅꯪꯗꯤ
ꯅꯪꯁꯨ ꯑꯗꯨꯝ ꯅꯨꯉꯥꯏ
ꯑꯦ ꯑꯩꯒꯤ ꯊꯕꯛꯇꯤ ꯇꯨꯝꯕꯅꯦ
ꯆꯥꯕꯒ ꯇꯨꯝꯕꯒ ꯆꯥꯕꯒ ꯇꯨꯝꯕꯒ
ꯍ ꯕꯤꯗꯤꯌꯣꯅ ꯍꯦꯟꯅ ꯅꯨꯡꯉꯥꯏꯅ
ꯅꯨꯡꯉꯥꯏꯇꯦꯗ ꯀꯗꯥꯏꯗꯒꯤ ꯇꯨꯝꯃꯟꯕꯒꯤ ꯌꯥꯗ꯭ꯔꯦ
ꯆꯠꯊꯣꯛꯑꯣ ꯀꯣꯏꯊꯣꯛꯑꯣ
ꯁꯛꯀ ꯌꯦꯡꯕ ꯌꯥꯗ꯭ꯔꯕꯅꯤ ꯍꯟꯇꯛ
ꯑꯆꯥꯄꯣꯠ ꯑꯃ ꯂꯩꯕꯗꯣ ꯈꯪꯕ꯭ꯔꯥ ꯃꯇꯨꯝ ꯃꯇꯨꯝ ꯀ꯭ꯔꯤꯝꯕꯣꯟ
ꯆꯥꯃꯨꯟ ꯑꯣ ꯑꯣ
ꯑꯗꯣ ꯃꯥꯟꯖꯤꯜꯂꯛꯏ ꯑꯩꯗꯤ ꯑꯥ ꯒꯌ꯭ꯥꯟ ꯇꯥꯗꯦꯗ ꯑꯩꯁꯨ
ꯅꯪ ꯊꯔꯣꯏ ꯆꯥꯗꯦ ꯍꯥꯏꯕꯒꯤ ꯆꯨꯞꯄꯒ ꯏꯀꯥꯏꯈ꯭ꯔꯦ
ꯏꯁ ꯑꯗꯨꯝ ꯆꯥꯗꯦ ꯍꯥꯏꯕ ꯋꯥꯅꯤ ꯑꯗꯨꯝ ꯈꯨꯟꯕ ꯀꯩꯀꯥ ꯆꯠꯄꯗꯨꯗꯤꯀꯣ
ꯑꯥ
ꯑꯗꯨꯝ ꯆꯠꯅꯤꯡꯉꯦ ꯑꯗꯨꯕꯨ ꯆꯥꯗꯕꯅꯤꯅ
ꯑꯣ ꯍꯋꯦꯅ ꯆꯥꯕ ꯌꯥꯗꯕ꯭ꯔꯣ ꯅꯠꯇ꯭ꯔꯒ ꯍꯅꯤꯡꯗꯕꯩꯔꯣ
ꯆꯥꯕ ꯌꯥꯗꯕ ꯑꯗꯨꯒꯤꯅꯦ
ꯑꯣ
ꯅꯣꯡ ꯆꯨꯕ꯭ꯔꯣ
ꯍꯣꯏ
ꯑꯁ ꯉꯁꯤ ꯅꯨꯃꯤꯠꯁꯦ ꯗꯥꯎ ꯌꯥꯗꯤꯗ
ꯍꯥ
ꯊꯕꯛ ꯂꯩꯕ ꯅꯨꯃꯤꯠꯇ ꯅꯣꯡ ꯆꯨꯏꯌꯦ ꯐꯔꯛ ꯌꯥꯝ ꯇꯥꯏꯌꯦꯕ
ꯑꯦ ꯀꯔꯤ ꯊꯕꯛꯅꯣ ꯍ
ꯍꯍ ꯑꯩꯈꯣꯏ ꯏꯆꯦꯒꯤ ꯑꯥꯗꯒꯤ ꯒꯔꯤ ꯂꯥꯛꯑꯦꯕꯀꯣ ꯄꯣꯠ ꯆꯩ ꯄꯨꯔꯛꯄꯗꯣ
ꯑꯥ ꯑꯥ ꯑꯥ
ꯑꯗꯨ ꯒꯨꯗꯥꯝꯗ ꯑꯃꯨꯛꯒ ꯍꯨꯝꯇꯣꯛ ꯍꯨꯝꯖꯤꯟ ꯇꯧꯗꯣꯏꯅꯦꯕ ꯑꯗꯨꯒꯤꯅꯤ ꯇꯥ ꯑꯗꯨ ꯅꯨꯃꯤꯠ ꯑꯣꯏꯔꯦ ꯑꯗꯨꯒꯤꯅꯤ ꯅꯣꯡ ꯆꯨꯔꯤꯁꯤ ꯗꯥꯎꯒ ꯌꯥꯗꯦ
ꯑꯍ ꯅꯪꯒꯤ ꯗꯥꯎꯁꯤꯗꯤ
ꯕꯦꯔꯥꯒꯤ ꯗꯥꯎꯅꯤ ꯍꯤ ꯍꯤ
ꯑ ꯅꯨꯃꯤꯠꯆꯨꯞꯄꯥ ꯆꯠꯀꯦꯔꯣ
ꯅꯨꯃꯤꯠ ꯆꯨꯞꯄꯗꯤ ꯆꯠꯂꯣꯏꯗ ꯍꯧꯖꯤꯛ ꯒꯥꯔꯤ ꯌꯧꯔꯛꯑꯦ ꯍꯥꯏꯕꯅꯦ ꯑꯗꯣ ꯎꯝ ꯄꯨꯡ ꯕꯔꯣ ꯑꯗꯨꯋꯥꯏꯗ ꯑꯃꯨꯛꯀ ꯍꯜꯂꯛꯀꯟꯗꯩ ꯌꯨꯝꯗꯒꯤ ꯌꯥꯝ ꯂꯥꯞꯇꯤꯌꯦ
ꯎꯝ
ꯀꯨꯏꯗꯤ ꯀꯨꯏꯔꯣꯏꯗ ꯎꯝ ꯅꯪꯁꯨ ꯂꯥꯛꯑꯣꯅ ꯃꯇꯦꯡ ꯄꯥꯡꯒꯦ ꯍꯥꯏꯔꯗꯤ
ꯑꯁ ꯃꯇꯦꯡꯕꯨꯗꯤ ꯄꯥꯡꯕ ꯌꯥꯏ ꯑꯗꯣ ꯂꯧꯕ ꯂꯥꯛꯑꯣ
ꯄꯥꯏ ꯄꯥꯏꯔꯒ ꯂꯥꯛꯑꯣ
ꯒꯔꯤ ꯑꯃ ꯊꯥꯂꯛ ꯑꯥ ꯊꯥꯂꯛꯑꯒꯦ ꯅꯪ ꯂꯧꯕ
ꯌꯥꯏꯌꯦ ꯌꯥꯏꯅ ꯍ ꯍ
ꯑꯗꯨ ꯑꯣꯏꯔꯗꯤ ꯂꯥꯛꯄ ꯌꯥꯔꯦꯅ
ꯍ ꯍꯣꯏ
ꯈꯪꯗꯦꯗ ꯂꯩꯔꯤꯛ ꯏꯕꯁꯨꯨ ꯇꯜꯂꯦ
ꯑ ꯑꯥ
ꯈꯣꯏꯒꯤ ꯑꯦꯛꯖꯥꯝꯁꯨ ꯀꯨꯏꯗ꯭ꯔꯦ ꯍꯥꯏꯌꯦ
ꯀꯨꯏꯗ꯭ꯔꯦ ꯍꯥꯏꯌꯦ
ꯑꯗꯨ ꯂꯣꯏꯔꯒ ꯀꯣꯏꯕ ꯆꯠꯁꯤꯔꯣ
ꯅꯍꯥꯟ ꯀꯣꯏꯒꯦ ꯍꯥꯏꯕ ꯅꯠꯇ꯭ꯔꯣ
ꯑꯁ ꯌꯥꯗꯕ ꯃꯤ ꯑꯃ ꯐꯥꯎ ꯌꯥꯎꯗꯕ ꯋꯥꯅꯤꯗ ꯃꯇꯝ ꯌꯧꯔꯒ ꯆꯠꯅꯤꯡꯗꯦ ꯆꯠꯅꯤꯡꯗꯦ ꯍꯥꯏꯕ ꯉꯥꯛꯇ ꯑꯣꯏꯕꯒꯤꯀꯣ ꯑꯗꯨꯝ ꯇꯣꯛꯑꯦ
ꯑꯩꯗꯤ ꯀꯧꯔꯛꯀꯦꯔꯥ ꯍꯥꯏꯅ ꯉꯥꯏ
ꯑꯥ ꯑꯝ ꯆꯠꯇ꯭ꯔꯦ ꯑꯗꯨ ꯆꯠꯇꯕꯤ ꯑꯗꯨꯒ ꯑꯃꯗꯣ
ꯎꯝ
ꯃꯥꯒꯤ ꯅꯨꯄꯤ ꯂꯩꯕ ꯅꯨꯄꯥꯗꯣ
ꯃꯁꯥ ꯅꯣꯏꯕꯗꯣ
ꯍꯥ
ꯅꯣꯏꯕꯗꯨꯔꯥ
ꯑ ꯑ ꯃꯥꯗꯤ ꯃꯥ ꯁꯥꯏ ꯄꯨꯔꯒ ꯆꯠꯂꯦ ꯃꯣꯏꯗꯤ ꯃꯇꯣꯝ ꯃꯇꯣꯝꯗ ꯀꯩꯅꯣꯗ ꯂꯣꯛꯇꯥꯛꯇ
ꯎꯝ ꯑꯣ
ꯈ‌ꯣꯏꯗꯤ ꯂꯩꯍꯧꯔꯦ ꯉꯥꯛꯇꯪ ꯄꯥꯏꯌꯣꯀꯣ
ꯎꯄꯥꯢ ꯂꯩꯇꯦ ꯑꯩꯈꯣꯏꯒꯤ ꯂꯩꯇꯕꯅꯤꯅ ꯎꯝ ꯍꯨꯝ ꯏꯁ ꯇꯥꯟ ꯌꯥꯝ ꯆꯥꯗꯦꯍꯦ ꯏꯆꯦꯅꯥ ꯇꯧꯔꯛꯄꯁꯦ
ꯎꯝ ꯎꯝ ꯑꯗꯨ ꯍꯥꯏꯔꯒ ꯅꯣꯏꯔꯣꯝꯗ ꯌꯨꯝ ꯈꯔ ꯍꯣꯡꯕ ꯂꯩꯒꯦꯔꯣ ꯇꯥꯕꯔꯣ
ꯍꯜꯂꯣ
ꯎꯝ
ꯏꯁ ꯌꯥꯗꯕꯁꯤꯗ ꯑꯃꯨꯛ
ꯇꯥꯟ ꯌꯥꯝ ꯆꯥꯗꯦ ꯏꯕꯥꯅꯤꯒꯤ ꯗꯥꯎꯁꯦ ꯌꯥꯗꯦ
ꯗꯥꯎ ꯗꯥꯎꯁꯦ ꯏꯌꯥ ꯌꯥꯗꯕꯒꯤꯅꯦ
ꯌꯥꯗꯦ ꯏꯕꯥꯟꯅꯤꯒꯤꯁꯦ ꯍꯧꯖꯤꯛ ꯂꯥꯛꯄꯗꯤ ꯂꯥꯛꯇ꯭ꯔꯤ ꯑꯗꯣ ꯌꯧꯗꯤ ꯌꯧꯔꯛ ꯌꯧꯔꯛꯇꯧ ꯃꯥꯜꯂꯦ
ꯎꯝ
ꯑꯗꯨꯏꯗꯤ ꯃꯥ ꯑꯥꯗ ꯆꯠꯄꯗꯣ ꯃꯥ ꯆꯕꯤ ꯀꯥꯎꯔꯒ ꯆꯠꯄ ꯑꯗꯨꯒꯤ
ꯑꯣ ꯍꯧꯖꯤꯛ ꯆꯠꯊꯣꯛꯑꯅꯤ
ꯑꯩꯗꯤ ꯍꯧꯖꯤꯛ ꯂꯩꯔꯦ ꯒꯣꯗ‌ꯣꯎꯗ
ꯑꯣ
ꯄꯣꯠꯄꯨꯗꯤ ꯂꯥꯛꯇꯔꯤ ꯁꯤ ꯌꯧꯔꯛꯑꯦ ꯍꯥꯏꯕꯅꯤ ꯑꯩꯈꯣꯏ‌ ꯀ‌ꯣꯂ‌ꯦꯖ ꯂꯝꯕꯤꯗ ꯌꯥꯗꯦ ꯃꯤ ꯂꯩꯇꯕ ꯃꯐꯝꯗꯥ ꯑꯃꯨꯛꯀ ꯆꯠꯂꯒ ꯃꯣꯏꯅ ꯏꯟꯅꯔꯒ ꯂꯛꯌꯦ ꯑꯃꯨꯛꯀ
ꯗꯧꯅ ꯌꯥꯗ꯭ꯔꯤꯕꯥ
ꯕꯣꯜ ꯌꯦꯡꯕꯔꯣ
ꯌꯥꯝꯗꯧ ꯃꯥꯜꯂꯦ ꯑꯅꯤꯒꯤꯗꯣ ꯒꯥꯔꯤ ꯑꯅꯤꯒꯤꯗ ꯒꯥꯔꯤ ꯑꯆꯧꯕꯗ ꯑꯃ ꯄꯨꯂꯞ ꯍꯥꯞꯄꯒ ꯂꯥꯛꯄ
ꯎꯝ ꯏꯟꯁꯥꯡ ꯅꯥꯄꯤꯒꯨꯝꯕꯔꯣ ꯅꯠꯇ꯭ꯔꯒ
ꯂꯣꯏ ꯁꯨꯔꯦꯗ ꯏꯟꯖꯥꯡ ꯅꯥꯄꯤꯁꯨ ꯂꯐꯣꯏꯁꯨ ꯎ ꯁꯣꯏ ꯀꯩꯀꯥꯁꯨ ꯂꯣꯢ ꯁꯨꯔꯦ
ꯑꯣ
ꯑꯗꯨꯒꯤꯅꯤ ꯅꯨꯄꯥ ꯌꯥꯎꯗꯕ ꯍꯥꯏꯕꯁꯦ ꯋꯥꯗꯤ ꯋꯥꯕꯖꯥꯠꯅꯤ ꯏꯅꯥꯎꯅꯨꯄꯥ ꯂꯩꯔꯀꯥꯟꯗꯗꯤ ꯃꯥꯅ ꯉꯥꯛꯇ ꯇꯧꯕꯅꯦꯕ
ꯎꯝ
ꯍꯧꯖꯤꯛ ꯃꯥ ꯆꯠꯈ꯭ꯔꯕꯅꯤꯅ ꯑꯩꯈꯣꯏꯅ ꯇꯥꯔꯦ
ꯋꯥꯔꯁꯨ ꯄꯩꯁꯥꯗꯤ ꯑꯗꯨꯝ ꯂꯥꯛꯏꯗ
ꯑꯩꯒꯤ ꯅꯠꯇꯦꯗ ꯑꯩ ꯄꯩꯁꯥ ꯐꯪꯕ ꯅꯠꯇꯦ ꯏꯆꯦ
ꯈꯔꯗꯤ ꯐꯪ ꯉꯝꯅꯤꯗ
ꯑꯁꯤ ꯇꯧꯕꯤꯌꯣ ꯇꯧꯕꯤꯌꯣ ꯍꯥꯏꯕ ꯃꯇꯝꯗ ꯃꯥꯅ ꯑꯗꯨꯝ ꯇꯧꯕꯤꯀꯣ
ꯑꯣ ꯐꯩꯅꯥ
ꯏꯃꯥꯈꯣꯏꯗꯒꯤ ꯄꯩꯁꯥ ꯅꯤꯗ꯭ꯔꯦ ꯃꯉꯣꯟꯗ ꯉꯥꯛꯇ ꯅꯤꯔꯅꯦ ꯑꯩꯗꯤ
ꯑꯣ
ꯑꯗꯨꯒꯤꯅꯤꯗꯥ
ꯐꯩ ꯐꯩꯌꯦ ꯃꯆꯦ ꯂꯩꯕ ꯍꯥꯏꯕꯁꯤꯅꯦ
ꯅꯨꯡꯉꯥꯏꯕꯅꯦ
ꯎꯝ
ꯈꯡꯗꯔꯦ ꯈꯡꯗꯔꯦ ꯆꯥꯛ ꯆꯥꯕ ꯂꯣꯏꯗꯔ꯭ꯤꯕꯣ
ꯂꯣꯏꯈ꯭ꯔꯦ ꯊꯔꯣꯏ ꯀꯟꯅ ꯆꯨꯞꯄꯤ
ꯑꯁ ꯊꯔꯣꯏꯒꯤ ꯃꯤꯔꯣ ꯅꯪꯁꯨ
ꯑꯩꯗꯤ ꯊꯔꯣꯏ ꯄꯥꯝꯃꯦ
ꯎꯝ ꯊꯔꯣꯏ ꯊꯔꯣꯏ ꯑꯁ ꯃꯁꯛ ꯌꯥꯝ ꯊꯤꯔꯦꯗꯤ ꯆꯥꯅꯤꯡꯉꯥꯏ ꯄꯣꯛꯇꯔ
ꯅꯣꯏ ꯅꯣꯏꯁꯨ ꯆꯥꯎꯅ ꯌꯥꯝ ꯍꯥꯎꯕꯅꯦ
ꯃꯅꯨꯡꯗ ꯃꯅꯨꯡꯗ ꯃꯅꯨꯡꯒꯤ ꯄꯣꯠꯇꯣ ꯇꯤꯟ ꯃꯥꯜꯂꯦ
ꯑꯩ
ꯆꯥꯗꯕꯅꯤꯅꯀꯣ ꯑꯩꯈꯣꯏꯗꯤ
ꯎꯝ ꯎꯝ ꯎꯝ ꯑꯣꯏ ꯌꯥꯝ
ꯋꯥꯈꯜꯗꯣ ꯖꯥꯠ ꯖꯥꯠ ꯊꯣꯛꯏꯕ ꯑꯗꯨꯒꯤꯅꯤꯗ ꯍꯥꯎꯗꯤ ꯍꯥꯎꯔꯝꯒꯅꯤ ꯃꯤ ꯃꯤ ꯂꯣꯏꯅ ꯍꯥꯎꯋꯦ ꯍꯥꯎꯋꯦ ꯍꯥꯏꯌꯦ
ꯍꯥꯎꯋꯦ
ꯑꯩꯈꯣꯏꯗꯤ ꯆꯥꯗꯕꯅꯤꯅ ꯈꯪꯗꯦꯕ
ꯇꯔꯥꯏ ꯇꯧ ꯆꯥꯗꯔꯁꯨ
ꯇ꯭ꯔꯥꯏ ꯇꯧꯕꯗꯨꯅꯦ ꯄꯥꯝꯗ꯭ꯔꯤꯁꯦ ꯇ꯭ꯔꯥꯏ ꯇꯧꯑꯣ ꯇ꯭ꯔꯥꯏ ꯇꯧꯑꯣꯗꯤ ꯍꯥꯏꯌꯦ ꯑꯗꯣ ꯑꯩꯗꯤ ꯄꯥꯝꯗꯕꯅꯤꯅ
ꯎꯝ ꯄꯥꯝꯗꯔꯥ ꯗꯤ ꯍꯣꯏ ꯀꯃꯥꯏ ꯇꯧꯒꯅꯤ
ꯑꯁ ꯊꯔꯣꯏ ꯈꯨꯟꯕꯨꯗꯤ ꯌꯥꯝ ꯆꯠꯅꯤꯡꯕꯅꯦ
ꯑꯁ ꯆꯠꯐꯝ ꯂꯩꯕ꯭ꯔꯣ ꯊꯔꯣꯏ ꯈꯨꯟꯕ
ꯏꯃꯥꯟꯅꯕꯤ ꯈꯣꯏꯔꯣꯝꯗ ꯃꯣꯏ ꯂꯧꯕꯨꯛꯇ ꯌꯥꯝ ꯌꯥꯝ ꯊꯣꯛꯏ ꯍꯥꯏ ꯑꯗꯣ ꯅꯍꯥꯟ ꯆꯠꯁꯤ ꯍꯥꯏꯕꯅꯦꯕ ꯏꯆꯦꯅ ꯆꯠꯍꯟꯗꯕ ꯑꯩꯈꯣꯏꯒꯤ ꯅꯣꯏꯕ ꯅꯨꯄꯥꯗꯣ ꯑꯩꯈꯣꯏꯒ ꯇꯝꯃꯤꯟꯅꯕ ꯅꯨꯄꯥꯗꯣ ꯃꯣꯏꯔꯣꯝꯗꯁꯨ ꯁꯨ ꯂꯩ ꯍꯥꯏꯌꯦ ꯆꯦꯡꯒꯨꯝ ꯀꯩꯀꯥꯁꯨ ꯌꯥꯝ ꯍꯧꯋꯤ ꯍꯥꯏ ꯑꯗꯣ ꯀꯤꯍꯣꯝ ꯀꯩꯀꯥꯁꯨ ꯆꯥꯕ ꯂꯥꯛꯑꯣ ꯍꯥꯏꯅ ꯅꯍꯥꯟ ꯀꯧꯕꯅꯦꯕ ꯑꯩꯈꯣꯏ ꯏꯆꯦꯅ ꯆꯠꯍꯟꯗꯕ ꯌꯥꯗꯕ
ꯎꯝ ꯑꯁ ꯊꯔꯣꯏ ꯈꯨꯟꯅꯤꯡꯕꯗꯣ
ꯑꯩꯁꯨꯅꯦ ꯉꯥ ꯀꯩꯀꯥ ꯐꯥꯕꯗꯣ
ꯍꯣꯏ
ꯆꯥꯕꯅꯤ ꯆꯥꯕ ꯀꯩꯅꯣ ꯄꯨꯟꯅꯤꯡꯕ ꯆꯠꯄꯒꯨꯝꯕ ꯊꯥꯕ ꯆꯠꯄ ꯑꯗꯨꯅ ꯍꯦꯟꯅ ꯅꯨꯉꯥꯏ
ꯆꯥꯕꯕꯨꯗꯤ ꯇꯟꯅꯤ ꯑꯗꯨꯕꯣ
ꯎꯝ
ꯁꯨꯃꯥꯏꯅ ꯆꯠꯄꯗꯤ ꯌꯥꯝ ꯄꯥꯝꯃꯦ ꯑꯩꯁꯨ
ꯆꯠꯁꯦꯗꯅ ꯅꯣꯡꯃꯥ
ꯇꯠ ꯁꯦ ꯌꯥꯏꯌꯦ ꯆꯠꯄ ꯌꯥꯏꯌꯦ
ꯌꯨꯝꯗ ꯂꯩꯔꯗꯤ ꯑꯗꯨꯝ ꯆꯠꯂꯦꯗ ꯑꯩꯗꯤ ꯏꯆꯦꯈꯣꯏꯗꯤ ꯏꯆꯦꯈꯣꯏ ꯍꯥꯏꯔꯗꯤ ꯑꯩꯈꯣꯏ